ꯍꯥꯎ ꯍꯩ ꯁꯁꯥꯔꯕꯎ
ꯇꯔꯦ
ꯑꯁ ꯑꯩꯁꯨ ꯊꯕꯛ ꯌꯥꯝꯃꯟꯕꯒꯤ ꯑꯦ ꯍꯧꯖꯤꯛ ꯉꯇ ꯆꯥꯊꯣꯛꯄꯇ ꯉꯥꯏꯔꯤ ꯉꯁꯥꯏꯒꯤ ꯐꯣꯝꯗꯣ
ꯍꯣꯏ
ꯐꯣꯝꯗꯣ ꯑꯩ ꯑꯃꯨꯛ ꯅꯧꯅ ꯆꯪꯕ ꯑꯗꯨꯗ ꯌꯥꯏꯌꯦꯦ ꯅꯧꯅ ꯆꯪꯒ ꯑꯩ ꯑꯩꯒꯤ ꯂꯦꯞꯇꯣꯞꯁꯨ ꯈꯔ ꯁ꯭ꯂꯣ ꯆꯠꯄ ꯑꯗꯨꯒꯤ ꯑꯩ ꯀꯨꯏꯅ ꯑꯗꯨꯗ ꯑꯗꯨꯝ ꯁꯥꯟꯅꯔ ꯂꯩ
ꯎꯝ ꯇꯧꯔꯝꯅꯦ ꯑꯗꯨꯒꯤ ꯑꯣꯏꯔꯝꯅꯦꯕ ꯕꯦꯔꯥꯜꯗꯣ
ꯍꯣꯏꯦ
ꯑꯗꯨꯗꯤ ꯂꯣꯏꯅꯃꯜ ꯂꯣꯏꯔꯦ
ꯍꯣꯏ ꯂꯣꯏꯔꯦ ꯄ꯭ꯔꯤꯄꯦꯌꯔ ꯇꯧꯕ ꯇꯥꯔꯦ ꯃꯦꯠꯁꯀ ꯁꯥꯏꯟꯁꯅꯦ ꯑꯩꯗꯤ ꯂꯨ ꯃ ꯁꯞꯖꯩ
ꯀꯩꯅꯣꯝ ꯇꯧꯃꯀꯣ ꯃꯣꯏꯅ ꯑꯩꯈꯣꯏꯗꯤ ꯑꯦꯛꯖꯥꯝꯄꯜ ꯑꯗꯨ ꯍꯤꯟꯗꯤꯗ ꯆꯪꯕꯅꯤꯅꯅꯦ
ꯎꯝ ꯍꯥꯟꯅ ꯁꯣꯁꯦꯜ ꯁꯥꯏꯟꯁꯅ ꯊꯝꯃꯣ ꯍꯥꯏꯕ
ꯑꯧ
ꯍꯥꯏꯕꯗꯤ ꯑꯩꯈꯣꯏꯗꯤ ꯆꯪꯗꯣꯏꯅꯤꯗꯅ
ꯎꯝ
ꯍꯥꯏꯗꯤ ꯁꯥꯏꯟꯁ ꯏꯁꯇ꯭ꯔꯤꯝ ꯑꯣꯏꯕꯅꯤꯅ ꯗꯥꯏꯔꯦꯛ ꯃꯦꯠꯁ ꯑꯦꯟ ꯁꯥꯏꯟꯁꯇ ꯇꯧꯒꯅꯤ ꯑꯗꯨ ꯑꯣꯏꯔꯁꯨ ꯍꯤꯟꯗꯤꯗ ꯆꯪꯅꯤꯡꯗꯦ ꯑꯥꯔꯠꯁ ꯑꯥꯔꯠꯁꯀꯤ ꯁꯕꯖꯦꯛ ꯂꯧꯕ ꯇꯥꯔ ꯇꯥꯕꯅꯤꯅꯀꯣ ꯑꯗꯨꯒꯤ ꯑꯩꯁ ꯁꯣꯁꯦꯜ ꯁꯥꯏꯟꯁꯇ ꯊꯝꯅꯦꯕ ꯑꯗꯨꯃꯥꯏꯅ ꯊꯝꯃꯣ ꯍꯥꯏꯅꯕꯅꯦ ꯍꯥꯟꯗ ꯅ ꯏ ꯊ ꯋꯥ ꯑꯥ
ꯄꯤꯄ ꯑ ꯑ ꯑꯣ ꯑꯣ ꯑꯣ ꯅꯪꯗꯤ ꯅꯪꯗꯤ ꯀꯩ ꯍꯣꯏ ꯍꯣꯏ ꯑ ꯑꯗꯨ ꯆꯨꯝꯃꯦ ꯅꯪꯒꯤꯗꯤ ꯍꯣꯏ ꯅꯪ ꯅꯪꯗꯤ ꯀꯩꯅꯣꯅꯦ ꯍꯤꯟꯗꯤ ꯑꯣꯏꯕꯅꯤꯅ ꯗꯦꯂꯦꯠꯇ ꯗꯤꯂꯦꯠꯇ ꯍꯤꯟꯗꯤ ꯑꯣꯏꯕꯅꯤꯅ ꯑꯗꯨꯗꯤ ꯁꯨꯝꯗꯤ ꯁꯨꯝꯒꯅꯤ
ꯎꯝ ꯑꯗꯨꯃꯥꯏꯅ ꯇꯧꯅꯑꯣ ꯍꯥꯏꯕꯂ ꯑꯣ ꯑꯗꯨ ꯑꯗꯨꯗꯤ ꯄ꯭ꯔꯣꯕ꯭ꯂꯦꯝ ꯂꯩꯇꯦ
ꯍꯣꯏꯣꯏ ꯑꯩꯗꯤ ꯏꯪꯂꯤꯁ ꯑꯣꯏꯕꯒꯤ ꯍꯣꯏ ꯁꯥꯏꯟꯁꯀ ꯀꯩꯅꯣ ꯑꯣꯏꯒꯅꯤ ꯁꯥꯏꯟꯁ ꯁꯕꯖꯦꯛ ꯂꯧꯔꯛꯄꯅꯤꯅ ꯑꯗꯨ ꯃꯦꯁꯁꯤ ꯈꯔ ꯂꯨꯒꯗꯕ ꯃꯥꯜꯂꯦꯅꯦ
ꯑꯗꯨ ꯍꯥꯏꯕꯗꯤ ꯅꯨꯡꯉꯥꯏꯔꯗꯤ ꯌꯥꯅꯤꯗ ꯀꯩꯅꯣ ꯈꯔ ꯂꯨꯆꯔꯗꯤ ꯌꯥꯅꯤꯗ
ꯎꯝ ꯑꯦꯛꯖꯥꯝ ꯁꯦꯟꯇꯔꯁꯦ ꯇꯤꯖꯤꯒ ꯁꯤꯁꯤꯒꯨꯝꯕ ꯖꯤꯄꯤꯒꯨꯝꯕ ꯇꯥꯔꯗꯤ ꯑꯁ ꯁꯇ꯭ꯔꯤꯛ ꯌꯥꯝ ꯇꯧꯕꯅꯤ ꯑꯗꯨꯅꯦ ꯑꯩꯅ
ꯑꯣ
ꯄꯥꯝꯗꯕꯁꯦ
ꯑꯗꯣ ꯑꯩꯈꯣꯏ ꯑꯩꯈꯣꯏꯔꯣꯝꯗꯗꯤ ꯑꯗꯨꯃꯥꯏ ꯑꯩꯈꯣꯏꯔꯣꯝꯗ ꯄꯤꯔꯣꯏꯗ꯭ꯔꯣ
ꯈꯪꯗꯦꯅꯦ ꯏꯔꯥꯡ ꯂꯩꯕꯗꯨꯒ ꯍꯧꯖꯤꯛ ꯑꯩ ꯀꯟꯐ ꯄꯝ ꯍꯧꯖꯤꯛ ꯑꯩ ꯍꯥꯏꯕ ꯉꯝꯗꯦ ꯍꯥꯏꯕꯗꯤ ꯏꯝꯐꯥꯜꯗ ꯄꯤꯒꯗ꯭ꯔꯥ ꯅꯠꯇ꯭ꯔꯒ ꯑꯩꯈꯣꯏ ꯗꯤꯁꯇ꯭ꯔꯤꯛꯇ ꯄꯤꯒꯗ꯭ꯔꯥ ꯍꯥꯏꯕꯗꯣ ꯑꯗꯨ ꯑꯩꯈꯣꯏ ꯃꯇꯝꯗꯁꯦ ꯑꯩ ꯑꯩꯁꯦ ꯑꯅꯤꯔꯛ ꯊꯥꯈ꯭ꯔꯦꯕ ꯐꯥꯔꯁ ꯐꯥꯔꯁ ꯊꯥ ꯑ ꯑꯗꯨ ꯇꯨ ꯊꯧꯖꯟ ꯅꯥꯏꯟꯇꯤꯟꯗꯁꯨ ꯊꯥꯏꯑꯦ ꯑꯗꯨꯗꯣ ꯔꯤꯖꯜꯠ ꯊꯣꯛꯇꯕ ꯀꯦꯟꯁꯦꯜ ꯇꯧꯕ ꯎꯝ ꯑꯗꯨꯗꯗꯤ ꯏꯝꯐꯥꯜ ꯈꯛꯇꯪ ꯄꯤꯕꯖꯥꯠꯅꯤ ꯏꯝꯐꯥꯜ ꯈꯛꯇꯪ ꯄꯤꯌꯦꯗ ꯑꯗꯨꯗꯤ ꯑꯩ ꯑꯩꯗꯤ ꯇꯥꯏꯅꯦ ꯑ ꯑꯗꯥꯗ ꯇꯥꯏꯅꯤ ꯇꯣꯠ ꯇꯥꯏꯅꯤꯇꯣꯠ ꯃꯥꯜꯦ
ꯎꯝ ꯎꯝ
ꯑ ꯈꯪꯗ꯭ꯔꯦ ꯑꯗꯨꯗ ꯍꯣꯏ ꯅꯨꯡꯗꯤ ꯅꯨꯡꯉꯥꯏꯕꯅꯦ
ꯑꯩꯈꯣꯏ ꯁꯦꯟꯇ꯭ꯔꯦꯜꯅꯗꯤ ꯃꯅꯥꯔꯣꯏꯗꯅ ꯃꯣꯏꯅ ꯇꯧꯕ ꯏꯁꯇꯥꯥꯏꯜꯗꯣ
ꯍꯣꯏ ꯍꯣꯏ ꯑ ꯁꯦꯟꯇ꯭ꯔꯦꯜ ꯗꯤ ꯗꯃꯥ ꯂꯨꯋꯦꯗ
ꯑꯗꯨꯅꯦ ꯃꯣꯏꯒꯤꯗꯤ ꯌꯥꯝ ꯂꯥꯏꯕꯒꯨꯝ ꯍꯥꯏꯔꯗꯤ ꯆꯪꯁꯤꯜꯂꯔꯗꯤ ꯂꯨꯌꯦꯅ
ꯍꯣꯏ ꯂꯨꯕꯅꯦ
ꯆꯝꯗꯦꯕ ꯑꯩꯈꯣꯏ ꯀꯣꯛ ꯐꯥꯠꯇꯕꯁꯤꯗꯤ
ꯍꯣꯏ
ꯅꯣꯏꯗꯤ ꯌꯥꯅꯤ ꯅꯣꯏꯒꯗꯤ
ꯁꯥꯏꯟꯁ ꯑꯩꯗꯤ ꯁꯥꯏꯟꯁꯁꯨ ꯄꯥꯔꯛꯄꯅꯤꯅꯀꯣ ꯑꯗꯨꯒ
ꯑꯦꯛꯁꯄꯤꯔꯦꯟꯁ ꯂꯩꯕꯅꯤꯅ ꯌꯥꯅꯤꯕ
ꯄꯔꯛꯄꯅꯦꯅ ꯑꯦꯛꯖꯥꯝꯒꯤ ꯀꯣꯝꯄꯤꯇꯤꯇꯤꯞ ꯑꯦꯛꯖꯥꯝꯒꯤ ꯄ꯭ꯔꯤꯄꯦꯌꯔ ꯇꯧꯕꯅꯤꯅ ꯑꯗꯨ ꯈꯔꯗꯤ ꯈꯪꯗꯦ ꯌꯦꯡꯕ ꯇꯥꯔꯦ
ꯎꯝ
ꯑꯗꯨꯕꯨ ꯃꯦꯠꯁꯇꯤ ꯌꯥꯝ ꯍꯩꯕ ꯅꯠꯇꯕ ꯑꯩꯁꯨ
ꯃꯤꯗꯤ ꯌꯥꯏꯌꯦꯗ
ꯀ꯭ꯂꯥꯁ
ꯃꯣꯏꯗꯣ ꯑꯗꯨꯝ ꯈꯔ ꯇ꯭ꯔꯤꯛꯀꯤ ꯑꯣꯏꯅ ꯗꯤ ꯍꯪꯕꯅꯦ ꯑꯗꯨꯅꯦ ꯋꯥꯅꯦꯗ ꯌꯥꯝꯅꯗꯤ ꯂꯨꯅꯗꯤ ꯍꯪꯗꯧ ꯃꯥꯟꯗꯦ ꯑꯈꯣꯏ ꯑꯦꯔꯤꯌꯥꯒꯤ ꯑꯣꯏꯅꯗꯤ
ꯍꯣꯏ ꯌꯥꯝꯗꯤ ꯂꯨꯗꯕꯅꯦ ꯍꯣꯏ ꯑꯩꯅ ꯑꯩꯁꯦ ꯑ ꯑꯂꯨꯒ ꯍꯋꯥꯏ ꯑꯁꯥꯡꯕꯗꯨ ꯍꯋꯥꯏ ꯑꯁꯥꯡꯕ ꯕꯂꯣꯏ ꯄꯥꯏꯗꯨ
ꯑ ꯑ
ꯑꯗꯨ ꯆꯥꯏ ꯑꯁ ꯎꯝ ꯅꯪꯗꯕꯒꯤ ꯏꯁꯤꯡ ꯂꯧꯕꯁꯨ ꯑꯃꯨꯛ ꯆꯠꯂꯦ ꯍꯥꯎꯗꯦꯗ ꯏꯊꯟꯗ ꯆꯥꯔꯗꯤ ꯑꯩꯗꯤ ꯍꯥꯎꯗꯦ ꯄꯥꯛꯁꯦꯝꯗꯣ ꯁꯦꯝꯃꯦ ꯑꯩꯗꯤ ꯏꯊꯟꯗ ꯂꯩꯔꯗꯤ ꯎꯝ ꯍꯣꯏ ꯀꯝꯄ꯭ꯂꯦꯟ ꯇꯧꯒꯗ꯭ꯔꯥꯅ ꯐꯖꯅ ꯇꯧꯕꯖꯥꯠꯇꯣ ꯑꯗꯨ ꯇꯧꯋꯦꯕ ꯑꯩꯗꯤ ꯎꯝ ꯃꯤ ꯌꯥꯝꯃꯗꯤ ꯀꯤꯕꯗꯣ
ꯅꯪꯀꯣ ꯇꯕ꯭ꯔꯣ ꯅꯪꯒ ꯃꯤ ꯆꯥꯎ ꯃꯤ ꯍꯥꯏꯕꯗꯤ ꯎꯝ ꯅꯦꯝꯕ꯭ꯔꯥ ꯋꯥꯡꯕ꯭ꯔꯥ
ꯐꯥꯏꯚ ꯐꯥꯏꯚ ꯁꯤꯛꯁ ꯌꯧꯅꯉꯥꯏ ꯈꯖꯤꯛꯇꯪ ꯋꯥꯠꯂꯤ
ꯑꯗꯨꯗꯤ ꯎꯝ ꯀꯩꯅꯣ ꯋꯥꯡꯉꯅꯤꯅ
ꯍꯣꯏ ꯃꯤ ꯌꯥꯝ ꯅꯦꯝꯕꯗꯤ ꯅꯠꯇꯦ ꯑꯗꯨꯕꯨ ꯊꯤꯟꯗꯤ ꯊꯤꯟꯗꯤ ꯑꯣꯏꯌꯦ ꯍꯟꯗꯛ ꯍꯟꯗꯛꯀꯥꯟꯁꯦ ꯑꯩ ꯑꯗꯨꯝ ꯊꯤꯟ ꯑꯣꯏꯌꯦꯅ ꯅꯣꯏꯕ ꯅꯠꯇꯦ
ꯑꯩꯗꯤ ꯑꯅꯣꯏꯕ ꯃꯥꯟꯕ ꯅꯪꯒꯤ ꯃꯥꯏ ꯌꯦꯡꯕ ꯀꯥꯟꯅꯗꯦ ꯑꯗꯅꯦꯗꯥ
ꯎꯝ ꯅꯣꯏꯕꯁꯤꯁꯨ ꯄꯥꯝꯗꯤ ꯄꯥꯝꯗꯦꯗ ꯃꯤꯗꯤꯌꯝ ꯂꯩ ꯑꯦꯚꯔꯦꯖ ꯑꯗꯨꯝ ꯂꯩꯌꯦ ꯍꯡ ꯑꯥ ꯌꯥꯝ ꯅꯣꯏꯗꯕ ꯀꯪꯁꯨ ꯌꯥꯝ ꯀꯪꯗꯕ ꯌꯥꯝ ꯊꯤꯅ ꯑꯣꯏꯗꯕ ꯃꯁꯥ ꯌꯥꯝ ꯄꯥꯕꯁꯨ ꯅꯠꯇꯕꯀꯣ ꯑꯦꯕꯔꯦꯁꯇ ꯌꯦꯡꯕ ꯅꯨꯡꯉꯥꯏꯕ ꯇꯝꯂ
ꯎꯝ ꯑꯗꯨꯗꯅ ꯐꯗ
ꯎꯝ
ꯅꯣꯏꯗꯨ ꯃ ꯃꯤꯅ ꯑꯩ ꯅꯣꯏꯌꯦꯗ ꯅꯣꯏꯕꯒꯤ ꯅꯦꯝꯕ ꯀꯥꯟꯁꯤꯗ ꯅꯣꯏꯔꯛꯄꯒꯤ ꯌꯥꯗꯦ
ꯁꯥꯅꯒ ꯂꯧꯅꯤꯌꯦ ꯇꯨꯝꯕꯒ ꯑ ꯇꯨꯝꯒ ꯁꯥꯕꯒ ꯎꯝ
ꯇꯨꯝꯕꯒ ꯆꯥꯕꯒ ꯂꯦꯞꯇꯕꯅꯤꯅ
ꯎꯝ
ꯐꯔꯦ
ꯍꯣꯏ ꯅꯣꯏꯕꯅ ꯐꯩ ꯑꯥ
ꯑꯃꯨꯛ ꯀꯩꯗ ꯋꯥꯅꯤ ꯎꯝ
ꯑ ꯑꯗꯨꯝ
ꯂꯢꯔꯤꯛ ꯄꯥꯗꯣꯏꯔ
ꯑ ꯄꯥꯔꯣꯏꯒꯦ ꯊꯦꯡꯈ꯭ꯔꯦꯗ ꯎꯝ ꯍ ꯂꯣꯏꯅꯁꯤ
ꯌꯦꯃ ꯊ ꯌꯦꯁꯤꯗꯤ
ꯃꯊꯦꯡ ꯅꯝꯒꯅꯤꯌꯦ ꯑꯦꯛꯖꯥꯝ ꯀꯔꯝ ꯀꯥꯟꯗ ꯇꯥꯗꯣꯏꯅꯣ ꯈꯪꯗꯦꯅꯦ ꯇꯃꯦꯡꯂꯣꯡꯗꯒ ꯇꯥꯔꯗꯤ ꯍꯂꯣ ꯇꯥꯕ꯭ꯔꯥ ꯍꯜꯂꯣ
ꯃ
ꯍꯜꯂꯣ ꯑ ꯑ ꯑꯧ ꯇꯥꯏ ꯎ ꯇꯃꯦꯡꯂꯣꯡꯗ ꯑꯦꯛꯖꯝ ꯇꯥꯔꯗꯤ ꯂꯣꯏꯔꯦ ꯇꯃꯦꯡꯂꯣꯡꯗꯒ ꯇꯥꯔꯗꯤ ꯕꯔꯥ ꯌꯥꯝ ꯇꯤꯡꯉꯅꯤ ꯍꯣꯇꯦꯜꯗ ꯑꯃꯨꯛ ꯂꯩꯕ ꯅꯪꯃ ꯆꯠꯊꯣꯛ ꯆꯠꯁꯤꯟ ꯅꯅꯦꯗ
ꯑꯗꯨꯗꯣ ꯎ ꯃꯤ ꯈꯪꯅꯕ ꯂꯩꯗꯔꯣ ꯇꯝꯣ ꯑꯩꯗꯤ ꯄꯤꯗ ꯃꯥꯟꯗꯦꯗ ꯊꯥꯖꯗꯦ ꯑꯦ
ꯈꯪꯗꯦ ꯇꯦꯠ ꯊꯥꯕꯗꯣ ꯇꯃꯦꯡꯂꯣꯡꯗ ꯄꯤꯌꯦꯅꯨꯅꯦꯗ ꯄꯤꯗ꯭ꯔꯒ ꯀꯔꯤ ꯇꯧꯕ ꯖꯥꯠꯂꯥ ꯁꯦꯟꯇꯔꯗ ꯄꯤꯕ ꯌꯥꯏꯕ ꯀꯝꯄ꯭ꯌꯨꯇꯔꯗ ꯊꯥꯗꯕꯅꯤꯅ ꯑꯣꯐꯂꯥꯏꯟ ꯊꯥꯕꯅꯤꯅ ꯇꯦꯡꯀꯣꯟꯖ ꯁ꯭ꯀꯨꯨꯔ ꯐꯖꯕ ꯂꯩꯕꯕꯨ ꯌꯦꯡꯉꯁꯤ ꯑꯗꯣ ꯀꯔꯝꯍꯥꯏꯅ ꯇꯧꯕ꯭ꯔꯕꯅꯣ ꯑꯦꯖꯝ ꯍꯁꯨ ꯂꯨꯗ ꯂꯨꯕꯅꯦ ꯑ ꯌꯥꯔꯤ ꯄꯥꯅꯉꯥꯏ ꯇꯥꯟꯕꯗꯨꯒ ꯑꯩꯗꯤ ꯂꯥꯏꯔꯤꯛ ꯄꯥꯅꯤꯡꯉꯥꯏ ꯇꯠꯂꯤꯅꯦꯍ ꯂꯔꯤꯛꯁꯦ ꯄꯥꯒꯗꯕꯅꯤ ꯐꯖꯅ ꯄꯥꯎ ꯅꯪꯁꯨ ꯃꯤ ꯑꯣꯏꯅꯕ ꯑꯗꯨꯒ ꯇꯣꯂꯣꯞ ꯆꯥꯅꯕ ꯄ꯭ꯔꯥꯏꯃꯥꯔꯤ ꯑꯣꯖꯥ ꯑꯣꯏꯅꯕ ꯐꯖꯅ ꯀꯟꯅ ꯍꯣꯅꯔꯣ ꯀꯟꯅ ꯍꯣꯠꯅꯕ ꯇꯥꯕꯅꯤꯀꯣ ꯍꯣꯅꯔꯣ ꯍꯣꯠꯅꯔꯣ ꯑ ꯍꯧꯖꯤꯛ ꯄꯨꯡ ꯀꯌꯥ ꯇꯥꯔꯕ ꯅꯥꯏꯟ ꯊꯥꯔꯇꯤ ꯇꯗꯧꯋꯦ ꯅꯏꯟ ꯊꯥꯔꯇꯤ ꯇꯥꯔꯒ ꯅꯥꯏꯟ ꯊꯥꯔꯇꯤ ꯇꯦꯟ ꯇꯥꯔꯗꯤ ꯇꯨꯝꯂꯅꯤ ꯇꯦꯟ ꯇꯥꯔꯒ ꯇꯨꯝꯃꯒ ꯃꯪ ꯃꯪꯉꯒ ꯇꯧꯗ꯭ꯔꯤꯔꯤꯕꯣ ꯄꯨꯟꯁꯤꯁꯦ ꯈꯪꯕ꯭ꯔꯦ ꯋꯥꯕꯅ ꯀꯥꯡꯕꯨ ꯑꯃ ꯅꯨꯡꯉꯥꯏꯕꯅ ꯀꯥꯡꯕꯨ ꯑꯃ ꯋꯥꯕꯅ ꯌꯥꯝ ꯋꯥꯕ ꯑꯗꯨ ꯋꯥꯕ ꯀꯥꯡꯕꯨꯁꯦ ꯍꯣꯠꯅꯕ ꯀꯟ ꯒꯗꯕꯅꯤ ꯑꯣꯅꯥꯕ ꯂꯦꯞꯄ ꯌꯥꯗꯦ ꯍꯧꯖꯤꯛꯇꯤ ꯈꯔ ꯏꯪꯈ꯭ꯔꯦꯅꯦ ꯉꯁꯤꯁꯦ ꯌꯥꯝ ꯁꯥ ꯏꯕꯣ ꯍꯧꯖꯤꯣꯏꯗꯤ ꯈꯔ ꯏꯪꯈ꯭ꯔꯦ ꯁꯥꯕꯨꯨꯗꯨꯒ ꯃꯇꯝꯁꯨ ꯑꯗꯨꯝ ꯆꯛꯈ꯭ꯔꯦ ꯆꯍꯤꯁꯨ ꯆꯛꯈ꯭ꯔꯦ ꯃꯤꯁꯨ ꯑꯣꯏꯍꯧꯗꯕ ꯁꯍꯤ ꯁꯨꯁꯛ ꯔꯦ ꯃꯤ ꯑꯣꯏꯅꯅꯤꯡꯉꯥꯏꯁꯨ ꯋꯥꯕ ꯄꯨꯟꯁꯤ ꯍꯥꯏꯕꯁꯦ ꯈꯪꯗ꯭ꯔꯦ ꯏꯁꯣꯔ ꯈꯨꯔꯨꯝꯕ ꯇꯥꯔꯦ ꯏꯁꯣꯔꯒꯤ ꯈꯨꯠꯇꯨꯁꯨ ꯂꯩꯔꯦ ꯀꯗꯥꯏꯗꯅꯣꯃ
ꯎ
ꯇꯨꯝꯈ꯭ꯔ ꯃꯥꯜꯂꯦꯗ ꯀꯩꯗꯧꯔꯤꯅꯣ
ꯎꯝ ꯎꯝ